ꯍꯜꯂꯣ
ꯇꯥꯔꯕ꯭ꯔꯣ
ꯇꯥꯏꯌꯦ ꯅꯨꯡꯉꯥꯏꯔꯤꯕ꯭ꯔꯣ ꯅꯪꯕꯨ
ꯅꯨꯡꯉꯥꯏꯕ ꯍꯥꯏꯕꯁꯦ ꯈꯪꯗ꯭ꯔꯦꯅꯦ
ꯑꯦ ꯀꯔꯤꯒꯤ
ꯁꯤꯁꯦ ꯌꯥꯝ ꯅꯨꯡꯉꯥꯏꯇꯦ
ꯀꯩꯗꯧꯕ ꯌꯥꯎꯔꯤꯌꯦ
ꯅꯪꯁꯨ ꯈꯪꯉꯝꯒꯅꯤꯅ
ꯑꯦꯛꯖꯥꯝ ꯂꯩꯕꯒꯤꯔꯣ ꯄꯔꯤꯈꯥ ꯂꯩꯕꯒꯤꯔꯣ
ꯂꯣꯏꯔꯦ ꯑꯩꯈꯣꯏꯗꯤ
ꯑꯦ ꯃꯜꯇꯤꯄꯜ ꯆꯣꯏꯁ ꯀꯑꯣꯑꯟꯁꯔ ꯀꯣꯏꯁꯟꯗꯣ
ꯍꯣꯏ ꯃꯥꯅꯦ
ꯑꯗꯣ ꯃꯅꯨꯡꯗ ꯐꯣꯟ ꯄꯨꯁꯤꯟꯕ ꯌꯥꯒꯗ꯭ꯔꯥ
ꯌꯥꯗꯦ ꯏꯂꯦ ꯃꯥꯏꯐꯥꯎ ꯂꯦꯡꯕ ꯌꯥꯗꯦ
ꯑꯦ ꯌꯥꯝꯅ ꯏꯁꯇ꯭ꯔꯤꯛ ꯑꯣꯏꯕ꯭ꯔꯥ
ꯎꯝ ꯃꯃꯥꯡꯒꯤ ꯆꯍꯤꯒꯤꯗꯣ ꯄꯥꯎꯑꯣ ꯆꯈ꯭ꯔꯦ ꯆꯈ꯭ꯔꯦ ꯂꯥꯏꯗꯤ ꯂꯥꯏꯕꯅꯤꯗ ꯑꯗꯨꯝ ꯄꯥꯔꯗꯤ ꯀꯩꯗꯧꯕꯩ ꯀꯩꯅꯣ ꯇꯧꯗꯣꯏꯅꯣꯗ
ꯃꯃꯥꯡ ꯆꯍꯤꯒꯤ ꯌꯥꯝ ꯂꯛ ꯌꯥꯝ ꯍꯪꯉꯛꯄ꯭ꯔꯥ
ꯑꯌꯥꯝꯕ ꯑꯃ ꯎ ꯅꯤꯅꯤꯒꯤꯗꯨ ꯂꯩꯕꯗꯣ ꯅꯤꯃꯤꯒꯤ ꯈꯪꯕ꯭ꯔꯣ ꯅꯤꯃꯤ ꯑꯃ
ꯈꯪꯗꯦ
ꯑꯃ ꯂꯩꯕꯅꯦ ꯑꯦꯞꯁ ꯑꯃ ꯑꯗꯨꯗꯣ ꯎ ꯑꯗꯨꯗꯣ ꯑꯗꯨꯗꯁꯨ ꯑꯗꯨꯝ ꯌꯥꯎꯕꯅꯤꯅ ꯍꯥꯏꯗꯤ ꯃꯣꯛ ꯇꯦꯁꯇꯣ ꯑꯗꯣ ꯃꯃꯥꯡ ꯆꯍꯤꯒꯤꯗꯣ ꯌꯨꯇ꯭ꯨꯕꯇ ꯌꯦꯡꯉꯣ
ꯀꯣꯏꯁꯟ ꯀꯣꯏꯁꯟꯗꯣ ꯃꯣꯏꯅ ꯁꯦꯠ ꯇꯧꯕ꯭ꯔꯥ ꯅꯠꯇ꯭ꯔꯒ ꯑꯁꯤꯁ ꯁꯦꯟꯇꯔꯗꯒꯤ ꯁꯦꯠ ꯇꯧꯛꯄ꯭ꯔꯥ
ꯑꯗꯩꯗꯒꯤꯈꯤ ꯇ ꯔꯣꯞꯄꯅꯤ
ꯑꯣ
ꯃꯔꯣꯝꯗ ꯍꯥꯏꯔꯗꯤ ꯑꯗꯨꯝ ꯂꯥꯏꯌꯦꯗ
ꯋꯥꯔꯛꯁꯣꯞꯒꯤꯁꯦ ꯋꯥꯔꯛꯁꯣꯞꯒꯤꯁꯦ ꯄꯥꯁ ꯄꯥꯁ ꯃꯥꯔꯛꯁꯦ ꯀꯌꯥꯃꯨꯛ ꯑꯣꯏꯗꯣꯏꯅꯣ
ꯊꯥꯔꯇꯤ ꯊ꯭ꯔꯤꯔꯒꯅꯤ
ꯃꯥꯏꯅꯥꯁ ꯌꯥꯎꯕ꯭ꯔꯣ ꯃꯥꯏꯅꯥꯁ ꯃꯥꯔꯀꯤꯡ ꯌꯥꯎꯕ꯭ꯔꯣ
ꯑ ꯑꯗꯨ ꯂꯩꯇꯦ
ꯍ
ꯂꯩꯇ꯭ꯔꯁꯨ ꯀꯔꯤ ꯍꯥꯏꯗꯣꯏꯅꯣ ꯑꯗꯨꯝ ꯍꯣꯏꯅ ꯇꯧꯕꯗꯣ ꯂꯣꯏ ꯂꯜꯂꯗꯤ ꯀꯃꯥꯏꯅ ꯇꯧꯕ
ꯀꯣꯏꯁꯟ ꯀꯌꯥꯃꯨꯛ ꯍꯪꯉꯦ
ꯁ꯭ꯕꯇꯤ
ꯑꯗꯨꯒ
ꯁ꯭ꯋꯦꯟꯇꯤ ꯉꯇꯅꯦ ꯆꯥꯝꯃ ꯌꯥꯡꯈꯩꯒꯤꯅꯦ ꯑꯗꯨꯒ ꯃꯇꯝꯅ ꯄꯨꯡ ꯑꯅꯤꯗꯣ ꯄꯨꯡ ꯑꯅꯤ ꯇꯧꯗ ꯏ ꯄꯣ ꯃꯥ ꯈ ꯇꯧꯗꯦ
ꯑꯣ ꯃꯥ ꯀꯌꯥ ꯀꯌꯥ ꯄꯤꯕ
ꯑꯅꯤ ꯑꯅꯤ
ꯑꯣ
ꯌꯥꯝ ꯅꯥꯏꯅ ꯄꯥꯁꯇꯤ ꯇꯧꯔꯅꯤꯗ ꯑꯗꯨꯕꯨꯗꯤ
ꯍꯣꯏꯅꯦ ꯍꯣꯏꯅꯦ ꯑꯩꯗꯤ ꯀ꯭ꯂꯥꯁ ꯑꯃ ꯐꯥꯎ ꯌꯥꯎꯗꯕꯅꯤꯅꯀꯣ
ꯑꯗꯨꯀ ꯑꯁ ꯃꯥꯐꯥꯎ ꯌꯥꯎꯗꯕꯗꯣ ꯑꯁ ꯑꯗꯨꯗꯤ ꯈꯪꯗꯦꯀꯣ ꯍꯣꯏ ꯙꯎ ꯍꯥꯏꯕꯁꯨ ꯂꯩꯌꯦꯗꯅ
ꯁ
ꯑꯩꯈꯣꯏꯗꯤ ꯅꯨꯄꯥꯁꯤꯡꯗꯤ ꯑ ꯏ ꯑꯦꯁꯇꯤ ꯅꯨꯡꯉꯥꯏ ꯍꯥꯏꯕꯀꯣ ꯑꯩꯈꯣꯏꯅ ꯏ ꯑꯦꯁ ꯅꯨꯡꯉꯥꯏꯇꯕ ꯑꯃꯨꯛꯀ
ꯄꯥ ꯏꯁꯤ ꯄꯥꯗꯦꯕꯥꯁꯤ ꯃꯍꯥꯔꯥꯖ ꯑꯗꯨꯅꯦꯕ ꯈꯔ ꯈꯪꯕ ꯌꯦꯛꯂ ꯂꯥꯛꯄꯨꯗꯤ ꯂꯥꯛꯑꯦ
ꯁꯕꯖꯦꯛꯀꯤ ꯃꯤꯡ ꯐꯥꯎ ꯈꯪꯗꯦ
ꯅꯪꯁꯨ ꯑꯗꯨꯗꯤ ꯍꯦꯟꯃꯟꯗ꯭ꯔꯣ
ꯃꯥ ꯑꯩꯗꯤ ꯍꯣꯕꯤꯒꯤ ꯑꯣꯏꯅ ꯇꯝꯕꯅꯦ ꯑꯩ ꯍꯥꯏꯗ꯭ꯔꯣ
ꯑꯗꯨ ꯑꯣꯏꯔꯁꯨ ꯑꯗꯨꯗꯤ ꯍꯦꯟꯃꯟꯗ꯭ꯔꯣ ꯅꯪꯕꯣ
ꯍꯗꯤ
ꯑꯩ ꯑꯩꯉꯣꯟꯗꯗꯤ ꯍꯣꯏ ꯃꯃꯥꯡ ꯃꯃꯥꯡꯒꯤꯁꯨ ꯈꯔ ꯌꯥꯎꯋꯦꯀꯣ ꯑꯗꯨ ꯑꯣꯏꯔꯁꯨ ꯇ꯭ꯋꯦꯟꯇꯤ ꯐꯣꯔꯒꯤꯗꯣ ꯑꯌꯥꯝꯕ ꯑꯩꯉꯣꯟꯗꯗꯤ ꯍꯪꯉꯤ ꯇ꯭ꯔꯦꯠꯀꯤ ꯑꯣꯏꯅꯗꯤ ꯌꯦꯁꯇꯤ ꯈꯪꯗꯦ ꯍꯦ ꯑꯩꯈꯣꯏ ꯃꯦꯝ ꯑꯣꯖꯥꯁꯤꯡꯅ ꯍꯦꯟꯅ ꯍꯦꯟꯅ ꯇꯣꯏꯅ ꯇꯣꯏꯅ ꯄꯟꯕꯒꯤꯗꯤ ꯑꯗꯨꯝ ꯍꯪꯗꯤ ꯍꯥꯏ
ꯏ ꯑꯦꯁꯥꯁ ꯀ ꯑꯣ ꯑꯗꯨꯕꯨꯗꯤ ꯂꯥꯏꯔꯝꯒꯅꯤꯗ
ꯂꯥꯏꯔꯝꯒꯅꯤ ꯈꯪꯅꯕ ꯅꯣꯏꯕꯨꯗꯤ ꯈꯪꯅꯦꯕꯣ ꯑꯩꯈꯣꯏꯗꯤ ꯈꯪꯗꯕꯅꯤꯅ ꯈꯪꯗꯦ ꯏ ꯎꯋꯦ
ꯑꯦꯝꯄ꯭ꯂꯣꯏꯣꯌꯤ ꯑꯦꯕꯤꯂꯤꯇꯤ ꯍꯥꯏꯕ꯭ꯔꯥ
ꯑꯝꯄ꯭ꯂꯣꯏꯌꯦꯕꯤꯂꯤꯇꯤ ꯃꯣꯏ ꯁꯤ ꯕꯤ ꯇꯤꯒꯤ ꯄꯥꯔꯇꯤ ꯂꯥꯛꯄꯗꯣ
ꯎꯝ
ꯃꯣꯏꯁꯨ ꯏꯁꯇ꯭ꯔꯤ ꯌꯥꯝ ꯑꯣꯏꯌꯦꯕ
ꯑꯗꯣ ꯑꯩꯈꯣꯏ ꯑꯣꯖꯥ ꯑꯣꯖꯥꯁꯤꯡꯅ ꯇꯧꯗ꯭ꯔꯣ
ꯑꯣꯖꯥꯁꯤꯡꯅ ꯇꯧꯗꯦ ꯃꯣꯏꯅ ꯇꯧꯕꯅꯦ ꯑꯉꯛ ꯐꯥꯎ ꯂꯦꯡꯕ ꯌꯥꯗꯦ ꯀꯔꯤ ꯋꯥꯔꯤ ꯁꯥꯔꯨꯅꯣ ꯃꯄꯥꯟꯗ ꯃꯄꯥꯟꯗ ꯂꯣꯏꯔꯒ ꯋꯥꯔꯤ ꯁꯥꯟꯅꯔꯣ ꯑꯗꯨꯝ ꯍꯥꯏꯕꯅꯦ ꯃꯣꯏꯗꯤ ꯀꯦꯃꯦꯔꯥꯗ ꯑꯗꯨꯝ ꯌꯦꯡꯕꯅꯤꯅꯀꯣ
ꯎꯝ
ꯀꯦꯃꯦꯔꯥꯗ ꯌꯦꯡꯕꯅꯤꯅ ꯑꯗꯨꯝ ꯑꯣꯖꯥꯅ ꯎꯗꯕꯗꯣ ꯃꯣꯏꯗꯤ ꯑꯗꯨꯝ ꯇꯔꯦꯠ ꯇꯔꯦꯠ ꯎꯔꯒ ꯂꯥꯛꯑꯒ ꯉꯥꯡꯉꯦꯕ ꯇ꯭ꯔꯦꯠꯁꯨ ꯐꯝꯍꯟꯗꯦ ꯐꯝꯃꯤꯟꯅꯗꯦ ꯑꯩ ꯉꯁꯤꯂꯦꯛꯇꯔꯤꯛꯇꯤꯁꯤꯌꯥꯟ ꯏꯂꯦꯛꯇ꯭ꯔꯤꯁꯤꯌꯥꯟ ꯑꯃꯃꯝ ꯄꯥꯝꯃꯒ ꯐꯝꯃꯤꯟꯅꯩ
ꯑꯩꯅ ꯍꯪꯆꯤꯛ ꯇꯥꯏ
ꯑꯣ ꯑꯩꯈꯣꯏꯗꯤ ꯍꯌꯦꯡ ꯌꯨꯝ ꯆꯠꯈ꯭ꯔꯅꯤ
ꯌꯨꯝ ꯍꯥꯏꯁꯦ ꯆꯤꯡꯗ ꯆꯠꯇꯣꯏꯔꯥ
ꯆꯂꯣ ꯂꯝꯐꯦ ꯁꯅꯥ ꯀꯊꯦ ꯑꯣꯎ
ꯑꯣ ꯍꯣ ꯑꯩꯈꯣꯏ ꯅꯛꯅꯔꯅꯤ ꯑꯗꯨꯗꯤ
ꯍꯣꯏ ꯍꯣꯏ ꯅꯪꯅꯕꯅ ꯐꯠꯇ꯭ꯔꯣ
ꯐꯥꯏꯅꯦ
ꯅꯪꯕꯨ ꯀꯔꯤ ꯇꯧꯕ꯭ꯔꯣ
ꯐꯃꯨꯡꯗ ꯏꯛꯂꯒ ꯂꯩꯌꯦ
ꯑꯣ ꯉꯔꯥꯡ ꯇꯨꯝ ꯝ ꯍꯣꯏ ꯁꯥꯞꯇꯤ ꯁꯥꯏ ꯉꯔꯥꯡ ꯇꯨꯝꯕꯗꯣ ꯍꯧꯖꯤꯛꯇ ꯍꯧꯋꯥꯠꯇ ꯉꯥꯏꯔꯤꯕ꯭ꯔꯣ ꯅꯪꯕꯨꯣ ꯆꯥꯛ ꯆꯥꯔꯕ꯭ꯔꯣ
ꯆꯥꯔꯦ ꯍꯧꯖꯤꯛ ꯆꯥꯕ ꯂꯣꯏꯔꯒ ꯂꯩꯕꯅꯦ ꯅꯣꯏꯗꯤ ꯆꯥꯔꯕꯣ
ꯆꯔꯦ ꯑꯁ ꯉꯁꯤꯗꯤ ꯑꯌꯨꯛꯅ ꯑꯁ ꯉꯔꯥꯡꯗꯤ ꯇꯨꯝꯕꯁꯨ ꯌꯥꯏꯑꯗꯤ ꯈꯪꯕ꯭ꯔꯥ ꯁꯤ ꯃꯦꯂꯥ ꯇꯧꯕꯗꯣ ꯑꯗꯨꯗ ꯏꯁꯩ ꯏꯁꯩ ꯂꯩꯌꯦꯕ
ꯎꯝꯨꯝ
ꯑꯩꯁꯦ ꯉꯥꯡꯅ ꯉꯟꯅ ꯇꯨꯝꯒꯦꯅ ꯄꯨꯡ ꯅꯤꯄꯥꯟ ꯃꯈꯥꯏ ꯇꯥꯔꯦ ꯑꯗꯨꯗ ꯑꯩꯁꯦ ꯐꯃꯨꯡꯗ ꯀꯥꯔꯦ ꯑꯗꯨꯒ ꯑꯁ ꯑꯗꯨꯗꯤ ꯄꯥꯔꯔꯣꯏ ꯍꯌꯦꯡꯗ ꯄꯥꯔꯗꯤꯦ ꯂꯣꯏ ꯀꯥꯎꯈꯅꯤꯅꯦ ꯗ ꯄꯥꯔꯣꯏꯒꯦꯅ ꯇꯧꯕꯅꯦꯕ ꯑꯗꯨꯒ ꯑꯃꯨꯛ ꯑ ꯏꯁꯤꯡ ꯉꯥꯏꯍꯥꯛꯇꯪ ꯃꯤꯅꯤꯠ ꯇꯔꯥꯒ ꯑꯃꯗꯤ ꯃꯤꯁꯤꯠꯇꯣ ꯇꯨꯝꯃꯝꯒꯅꯤ ꯑꯗꯨ ꯃꯇꯨꯡꯗ ꯇꯨꯝꯃꯨ ꯌꯥꯗ꯭ꯔꯦ ꯑꯗꯨꯒꯤ ꯑꯩꯁꯦ ꯍꯧꯒꯠꯂꯑꯦ ꯍꯧꯒꯠꯂꯦ ꯄꯨꯡ ꯣꯔꯣ ꯄꯨꯡ ꯇꯔꯥꯃꯥꯊꯣꯏꯨ ꯍꯦꯜꯂꯝꯒꯅꯤ ꯏꯕꯥ ꯏ ꯏꯕꯥ ꯏꯃꯥꯅꯨꯕꯤ ꯏꯕꯥꯅꯤꯁꯦ ꯎꯝ ꯆꯥꯛ ꯃꯨ ꯆꯥꯁꯦꯅ ꯆꯥꯔꯦ ꯑꯗꯨꯒ ꯑꯗꯨꯗꯒꯤ
ꯅꯣꯏꯗꯤ ꯌꯥꯎꯔꯣꯏꯗ꯭ꯔꯣ ꯃꯤꯂꯥꯗꯣ
ꯃꯁꯤ ꯆꯠꯀꯅꯤ
ꯍ ꯑꯗꯨꯗ ꯀꯩꯀꯩ ꯂꯩꯒꯦ ꯀꯩꯀꯩ ꯌꯥꯎꯋꯦ
ꯈꯪꯗꯦ ꯆꯪꯗ꯭ꯔꯤꯗ ꯑꯩꯈꯣꯏꯗ ꯑꯩꯒꯤ ꯀꯥꯗꯒꯤ ꯇꯗꯥꯔꯦꯛ ꯎꯑꯦꯕꯀꯣ ꯍꯥꯏꯗꯤ ꯃꯣꯏꯅ ꯃꯦꯔꯤꯒꯣꯜ ꯇꯧꯕꯗꯣ ꯑꯗꯨꯁꯨ ꯑꯩ ꯂꯩꯗ꯭ꯔꯦ ꯑꯣꯏꯕ ꯑꯗꯨ ꯆꯠꯇꯦꯗ ꯑꯩꯈꯣꯏꯁꯨ ꯆꯠꯁꯨ ꯆꯠꯅꯤꯡꯉꯤ ꯉꯁꯤꯗꯒꯤ ꯑꯦꯟꯇ꯭ꯔꯤ ꯐꯤꯁꯨ ꯂꯧꯒꯅꯤ ꯍꯥꯏꯕ꯭ꯔꯥ ꯀꯩꯅꯣ ꯍꯥꯏꯅꯤ ꯂꯨꯄꯥ ꯌꯥꯡꯈꯩ ꯌꯥꯡꯈꯩ
ꯑꯦ ꯆꯪꯕ ꯈꯛꯇꯕꯣ
ꯎꯝ ꯆꯪꯃꯁꯨ ꯂꯧꯒꯅꯤ ꯍꯥꯏꯕꯅꯦ ꯑꯍꯥꯟꯕꯗꯤ ꯅꯍꯥꯟ ꯗꯤ ꯂꯧꯗꯦ ꯑꯣ ꯉꯁꯤꯗꯒꯤ ꯂꯧꯒꯅꯤꯅ ꯍꯥꯏꯕ꯭ꯔꯥ ꯀꯩꯅꯣꯝ ꯍꯥꯏꯕꯅꯦ
ꯂꯣꯏꯔꯦꯍꯦ ꯑꯗꯨ ꯃꯅꯨꯡ ꯆꯪꯕ ꯐꯥꯎꯕ
ꯅꯪꯕꯨ ꯑ ꯄꯨꯡ ꯄꯨꯡ ꯃꯥꯄꯟꯗ ꯇꯥꯕ꯭ꯔꯣ
ꯕꯔꯣꯗ ꯇꯥꯕꯅꯦ ꯊꯥꯅꯤꯡꯗ꯭ꯔꯦꯗ ꯕꯔꯣꯗ ꯇꯥꯕꯅ ꯐꯩ ꯐꯖꯅ ꯇꯨꯝꯂꯅꯤ
ꯁꯤꯁ ꯑꯩꯁ ꯉꯔꯥꯡꯗꯤ ꯑꯌꯨꯛ ꯉꯇ ꯉꯁꯤꯗꯤ ꯄꯨꯡ ꯃꯔꯤ ꯃꯈꯥꯏꯗ ꯍꯧꯒꯠꯂꯦ ꯍꯧꯒꯠꯂꯒ ꯑꯩ ꯋꯥꯏ ꯁꯤꯠꯂꯦ ꯋꯥꯏ ꯃꯥꯏ ꯇꯥꯔꯦ ꯆꯥꯛ ꯊꯣꯡꯉꯦ ꯆꯥꯛ ꯊꯣꯡꯕ ꯂꯣꯏꯔꯒ ꯏꯃꯅꯕꯤꯗ ꯆ ꯆꯥꯔꯁꯤꯦꯅ ꯍꯥꯏꯅ ꯍꯧꯗꯣꯛꯑꯁꯦ ꯑꯗꯨꯒ ꯆꯥꯛ ꯆꯥꯔꯦ ꯆꯥꯛ ꯆꯥꯕ ꯃꯇꯨꯡꯗ ꯏꯔꯨꯖꯔꯒ ꯉꯥꯛꯇꯪ ꯅꯠ ꯆꯥꯛ ꯍꯦꯛ ꯆꯥꯛ ꯇꯨꯧꯕꯒ ꯉꯇꯪ ꯇꯨꯝꯒꯦꯅ ꯑꯩꯗ ꯇꯨꯝꯅꯤꯡꯃꯟꯕꯒꯤ ꯃꯄꯪ ꯎꯏꯔꯒ ꯑꯗꯨꯒ ꯏꯔꯨꯖꯔꯦ ꯑꯗꯨꯒ ꯁꯦꯝ ꯁꯥꯔꯒ ꯆꯠꯄ ꯑꯁ
ꯄꯨꯡ ꯀꯌꯥꯔꯠ ꯍꯧꯋꯦ ꯑꯦꯛꯖꯥꯝꯅ ꯑꯣꯏꯅ
ꯄꯨꯡ ꯃꯥꯄꯟ
ꯌꯥꯝ ꯉꯜꯂꯦꯍꯦ
ꯍꯣꯏ
ꯌꯥꯝ ꯉꯜꯂꯤꯍꯦ
ꯉꯟꯕꯅꯦ ꯉꯟꯕꯅ ꯐꯔꯦꯗ ꯑꯩꯈꯣꯏꯅ ꯊꯣꯛꯂꯛꯄꯗ ꯄꯨꯡ ꯇꯔꯥꯗ ꯑꯃꯨꯛ ꯊꯣꯛꯂꯛꯑꯦ
ꯑꯦ ꯑꯗꯨꯗꯤ ꯄꯨꯡ ꯑꯃ ꯈꯛꯇ
ꯄꯨꯡ ꯑꯅꯤ ꯇꯧꯅꯤꯡꯉꯥꯏ ꯂꯩꯇꯦ ꯑꯗꯨꯕꯨ ꯑꯦꯝ ꯁꯤ ꯀ꯭ꯌꯨꯗꯗꯤ ꯕꯨꯀꯔꯤ ꯇꯧꯅꯤꯡ ꯂꯩ ꯑꯁꯤꯁꯦ ꯑꯗꯤ
ꯍꯥꯏꯕꯗꯤ ꯑꯩꯅ ꯍꯥꯏꯕꯗꯤ ꯍꯥꯟꯅ ꯂꯣꯏꯕ ꯀꯥꯡꯄꯨꯗꯣ ꯑꯗꯨꯝ ꯊꯥꯗꯣꯛꯄ꯭ꯔꯥ
ꯎꯝ ꯄꯨꯡ ꯑꯣ ꯄꯨꯡ ꯑꯃ ꯇꯥꯗ꯭ꯔꯤ ꯐꯥꯎꯗꯤ ꯊꯥꯗꯣꯛꯇꯦꯕꯀꯣ ꯄꯨꯡ ꯑꯃ ꯇꯥꯗ꯭ꯔꯤꯉꯩꯗꯒꯤ ꯃꯤꯗꯤ ꯂꯣꯏꯕ ꯍꯧꯔꯦꯕ
ꯎꯝ
ꯂꯣꯏꯔꯁꯨ ꯄꯨꯡ ꯑꯃ ꯉꯥꯏꯌꯦꯕ
ꯑꯣ
ꯄꯨꯡ ꯑꯃ ꯍꯦꯛ ꯇꯥꯕꯒ ꯑꯗꯨꯝ ꯊꯣꯛꯀꯦ ꯊꯣꯛꯑꯦ
ꯅꯣꯏ ꯁꯕꯖꯦꯛꯄꯨꯗꯤ ꯂꯨꯔꯝꯒꯅꯤ ꯑꯗꯣ ꯑꯩꯈꯣꯏꯒꯤꯗꯤ ꯈꯪꯗꯦ
ꯑꯁ ꯑꯩꯒꯤꯗꯤ ꯂꯥꯟꯅ ꯏꯕ ꯑꯅꯤ ꯌꯥꯎꯈ꯭ꯔꯦ ꯈꯪꯅ ꯈꯪꯅ ꯑꯗꯨꯁꯨ
ꯅꯣꯏꯗꯤ ꯂꯥꯏꯔꯤꯛ ꯄꯥꯕ꯭ꯔꯕ ꯀꯟꯅ ꯄꯥꯔꯝꯒꯅꯤ
ꯃꯃꯥꯡ ꯆꯍꯤꯒꯤ ꯈꯛꯇ ꯄꯥꯏꯕꯀꯣ ꯏꯖꯝꯒꯤꯗꯤ ꯑꯩ ꯇꯦꯛꯁ ꯕꯨꯛꯇ ꯑꯍꯥꯟꯕꯗ ꯑꯩ ꯇꯦꯛꯁꯕꯨꯛꯁꯦ ꯄꯥꯏꯕ ꯑꯗꯨꯒ ꯎ ꯁꯤꯗ ꯍꯪꯗꯣ ꯃꯥꯟꯗꯦ ꯍꯥꯏ ꯇꯦꯛꯁꯕꯨꯛꯇꯀꯤ ꯀꯣꯏꯁꯟ ꯃꯉꯥ
ꯃꯉꯥꯒꯨꯝꯕ ꯈꯛꯇ ꯍꯪꯅꯔꯝꯒꯅꯤ ꯑꯇꯣꯞꯄꯅ ꯀꯝꯄ꯭ꯌꯨꯇꯔꯒꯤ ꯉꯥꯛꯇꯅꯦꯕ
ꯃꯨꯟꯅ ꯄꯥꯕ ꯑꯣꯏꯔꯝꯒꯅꯤ ꯅꯣꯏ
ꯀꯔꯤꯌꯥ
ꯀꯟꯅ ꯄꯥꯕ ꯑꯣꯏꯔꯝꯒꯅꯤ ꯑꯗꯣ ꯑꯩ ꯑꯩꯅ ꯑꯩꯅ ꯏꯁ ꯅꯣꯒꯤ ꯅꯣꯏꯒꯤ ꯁꯞꯖꯦꯛꯀꯤ ꯒ꯭ꯌꯥꯟ ꯇꯥꯗꯕ ꯍꯥꯏꯕꯗꯤ ꯊꯕꯛꯄꯕꯨꯗꯤ ꯒ꯭ꯌꯥꯟ ꯇꯥꯌꯦꯕ
ꯑꯥ
ꯑꯗꯣ ꯅꯣꯏꯒꯤ ꯁꯕꯖꯦꯛ ꯗ ꯌꯥꯎꯕꯗꯣ ꯀꯩ ꯀꯥꯏ ꯁꯕꯖꯦꯛ ꯌꯥꯎꯔꯤꯅꯣ ꯑꯗꯨ ꯀꯩ ꯀꯩ ꯑꯗꯨꯅ ꯀꯝꯄ꯭ꯌꯨꯇꯔ ꯀꯝꯄ꯭ꯌꯨꯇꯔ ꯃꯔꯝꯗ ꯀꯝꯄ꯭ꯌꯨꯇꯔ ꯃꯔꯝꯗ ꯇꯝꯕ꯭ꯔꯥ ꯅꯠꯇ꯭ꯔꯒ ꯀꯩ ꯀꯩꯅꯣ
ꯀꯝꯄꯤꯇꯥꯔꯗꯤꯀꯣ
ꯎꯝ
ꯕꯗꯤ ꯍꯣꯏ
ꯀꯝꯄ꯭ꯌꯨꯇꯔꯁꯨ ꯌꯥꯎꯗꯤ ꯌꯥꯎꯕꯅꯦꯕ ꯑꯗꯨꯗ ꯑꯩꯈꯣꯏꯕꯨꯗꯤ ꯇꯝꯕꯤꯗꯦꯕ ꯀꯝꯄ꯭ꯌꯨꯇꯔꯗꯣ
ꯎꯝ
ꯑꯩꯈꯣꯏꯣ ꯀꯝꯃꯦꯇꯅ ꯑꯩꯈꯣꯏꯒꯤ ꯑꯗꯨꯒꯨꯝꯕ ꯀꯩꯅꯣꯒꯤ ꯕꯣꯛ ꯃꯆꯥ ꯐꯥꯎ ꯑꯩꯈꯣꯏ ꯇꯥꯛꯄ ꯂꯣꯏꯗꯦꯕ ꯍꯟꯗꯛꯁꯦ ꯑꯩꯈꯣꯏ ꯁꯥꯔꯁꯦ ꯑꯣꯖꯥꯗꯣ ꯀꯔꯟ ꯌꯥꯝ ꯇꯧꯋꯦꯕ ꯑꯗꯨ ꯎꯖꯥꯗꯣ ꯑꯗꯨꯐꯥꯎ ꯇꯥꯛꯄ ꯂꯣꯏꯗꯦ ꯑꯩꯈꯣꯏꯒꯤ ꯑꯣꯖꯥꯗꯣ ꯅꯪ ꯑꯩꯈꯣꯏ ꯑꯣꯖꯥꯝ ꯁꯛꯈꯪꯗ꯭ꯔꯣ
ꯑꯦꯛꯖꯥꯝ ꯂꯣꯏꯔꯕꯅꯤꯅ ꯍꯔꯥꯎꯔꯝꯒꯅꯤ
ꯑꯥ
ꯅꯣꯏ ꯁꯤ ꯑꯥꯏ ꯇꯤ ꯑꯥꯏꯒꯤ ꯅꯣꯏ ꯊꯕꯛ ꯊꯕꯛ ꯍꯌꯦꯡꯋꯥꯏ ꯊꯕꯛ ꯑꯃꯨꯛ ꯊꯤꯕꯗ ꯁꯤ ꯑꯥꯏ ꯇꯤ ꯑꯥꯏꯒꯤ ꯄꯤ ꯁꯤ ꯄꯥꯔꯁꯦꯟꯇꯦꯖꯁꯦ ꯑꯃꯨꯛ ꯌꯦꯡꯒꯗ꯭ꯔꯥ
ꯃꯥꯜꯂꯦ ꯑꯗꯨ ꯑꯣꯏꯔꯁꯨ ꯑ ꯍꯥꯏꯗꯤ ꯁꯤꯃꯨꯛ ꯇꯧꯗ꯭ꯔꯗꯤ ꯌꯥꯗꯦ ꯑꯗꯨꯒꯨꯝꯕꯗꯤ ꯂꯩꯇꯕ ꯃꯥꯜꯂꯦꯕꯀꯣ ꯑꯗꯨ ꯑꯣꯏꯔꯁꯨ ꯍꯧꯖꯤꯛꯀꯥꯟꯁꯤꯦ ꯄꯩꯁꯥ ꯃ ꯏꯜꯂꯦꯗꯅ
ꯎꯝ
ꯏꯁ ꯂꯩꯔꯗꯤ ꯑꯗꯨꯝ ꯇꯧꯕ ꯌꯥꯗꯧ ꯃꯥꯜꯂꯦ ꯈꯪꯉꯦ
ꯑꯗꯨꯃꯛꯇꯤ ꯑꯩꯁꯨ ꯈꯪꯍꯧꯗ꯭ꯔꯦ
ꯐꯪꯕ ꯑꯣꯏꯔꯣ
ꯐꯪꯕ ꯑꯣꯏꯖꯔꯒꯦ
ꯀꯩꯗꯧꯉꯩ ꯊꯣꯛꯂꯛꯀꯅꯤ ꯍꯌꯦꯡ ꯊꯣꯛꯂꯛꯀꯗ꯭ꯔꯥ ꯅꯣꯏ ꯏꯆꯦꯅ ꯀꯩꯗꯧꯋꯤꯅꯣ ꯁꯤꯗ ꯌꯨꯝ ꯄꯥꯟꯕ꯭ꯔꯅ ꯀ꯭ꯋꯥꯇꯔꯗ ꯂꯩꯕ ꯃꯥꯜꯂꯦ ꯂꯝꯐꯦꯜ ꯍꯥꯏꯔꯗꯤ
ꯑ ꯇ ꯍꯅꯥ ꯀꯊꯦ ꯃꯌꯨꯝ ꯂꯩ
ꯑꯣ ꯑꯣ ꯆꯦ ꯑ ꯇꯝꯒꯤ ꯃꯤ ꯇꯝꯄꯥꯛꯒꯤ ꯃꯤꯗ ꯌꯨꯝ ꯄꯥꯟꯕ꯭ꯔꯥ